ꯍꯜꯂꯣ
ꯍꯜꯂꯣ
ꯑꯣ ꯇꯥꯔꯦ ꯇꯥꯔꯦ
ꯑꯣ ꯇꯥꯏꯥꯏꯌꯦ ꯇꯥꯏꯌꯦ
ꯅꯪ ꯀꯥꯏꯗ ꯂꯩꯒꯦ
ꯑꯩꯁꯦ ꯌꯨꯝꯗ ꯁꯨꯝ ꯂꯩꯔꯝꯕꯅꯤꯅꯦ ꯆꯥꯛ ꯆꯥ ꯇꯣꯛꯑꯒ ꯍꯥꯡꯆꯤꯠ ꯂꯥꯡꯉꯝꯃꯤꯅꯤꯅꯦ
ꯑꯣ ꯑꯩꯗꯤ ꯀꯥ ꯕꯔꯥꯗ ꯂꯩꯕ꯭ꯔꯥꯅ ꯍꯪꯉꯛꯏꯅꯦ
ꯑꯣ ꯑꯩ ꯂꯩꯇꯌꯦ ꯌꯨꯝꯗ ꯀꯨꯝꯕ ꯀꯩ ꯂꯩꯔꯒꯦ
ꯀꯥꯕ꯭ꯔꯥꯒ ꯍꯥꯡꯕ꯭ꯔꯥꯅ ꯍꯪꯒꯦꯅ ꯇꯧꯔꯛꯄꯅꯦ
ꯀꯥ ꯕꯔꯥꯁꯦ ꯍꯧꯖꯤꯛ ꯍꯧꯖꯤꯛꯀꯤꯗꯤꯅꯦ ꯀꯥꯕꯨꯗꯤ ꯑꯍꯥꯡꯕꯗꯤ ꯂꯩꯕꯀꯣ ꯑꯗꯣ ꯃꯤꯗꯣ ꯂꯩ ꯂꯣꯏꯅꯃꯛ ꯑ ꯑꯃꯁꯨ ꯑꯃꯁꯨ ꯀꯟꯁꯟꯅꯔꯝꯕꯗꯤ ꯂꯣꯏ ꯂꯩ ꯍꯥꯏ ꯂꯥꯛꯇꯤ ꯂꯥꯛꯇ꯭ꯔꯤꯕꯀꯣ ꯑ ꯑꯗꯨꯝ ꯑ ꯍꯥꯡꯕꯗꯤ ꯂꯩꯇ꯭ꯔꯦ ꯍꯥꯏꯇꯥꯥꯔꯅꯦ ꯍꯧꯖꯤꯛꯀꯤꯗꯤ ꯀꯟꯁꯤꯜꯂꯝꯕ ꯉꯥꯛꯇ ꯉꯥꯏꯔꯦ ꯃꯤꯕꯨꯗꯤ ꯂꯥꯛꯇ꯭ꯔꯁꯨ
ꯑꯉꯥꯡ ꯑꯉꯥꯡ ꯑꯃ ꯍꯟꯗꯛ ꯃꯥꯁꯇꯔ ꯇꯧꯒꯗꯕ
ꯑꯥ
ꯑꯗꯨꯗꯨꯒꯤ ꯑꯩꯅ ꯍꯥꯟꯅ ꯂꯩꯔꯝꯕ ꯀꯥ ꯕꯔꯥꯗꯣ ꯑꯝꯇ ꯍꯪꯕꯤꯌꯣꯅ ꯐꯣꯟ ꯇꯧꯔꯛꯄ
ꯑꯣ
ꯑꯗꯨꯒꯤ ꯑꯩꯅ ꯅꯪꯉꫭꯟꯗ ꯍꯪꯉꯛꯏꯅꯤꯅꯦ
ꯀꯩꯅꯣ ꯇꯧꯔꯤꯅꯤꯀꯣ ꯅꯪ ꯈꯤꯇꯪ ꯉꯜꯂꯝꯃꯗꯤꯅꯦ ꯂꯩꯗꯤ ꯂꯩꯒꯗꯧꯅꯦ ꯑꯍꯥꯟꯕꯗꯅꯤꯅꯦ ꯂꯩꯔꯝꯕꯅꯦꯕꯀꯣ ꯃꯤ ꯀ ꯁꯦ ꯂꯩꯅꯕ ꯂꯩꯇꯗꯅꯅꯦ ꯍꯥꯡꯉꯤ ꯄꯣꯠꯅꯤ ꯀꯩꯁꯨ ꯅꯠꯇ꯭ꯔꯁꯨ ꯑꯗꯨꯣꯏ ꯍꯪꯕ ꯍꯧꯔꯛꯑꯒꯅꯅꯦ ꯄꯪ ꯍꯪ ꯍꯪꯉꯛꯏ ꯃꯤꯁꯦ ꯍꯦꯛꯇ ꯂꯩꯕꯤꯅꯕ ꯃꯤꯁꯦ ꯌꯥꯝ ꯂꯥꯛꯑꯦ ꯊꯑꯣꯏꯅ ꯂꯥꯛꯑꯣꯗꯅꯁꯨ ꯂꯥꯛꯇꯦ
ꯍꯣꯏ ꯑꯗꯣ ꯄꯥꯕꯨꯡꯒꯤꯗꯤ ꯅꯨꯡꯉꯥꯏꯕꯅꯤꯅ ꯑꯗꯨꯝ ꯃꯤꯗꯤ ꯏꯋꯥꯠ ꯋꯥꯠꯄꯣꯠꯇꯦꯅꯦ ꯅꯠꯇ꯭ꯔꯥ
ꯑꯗꯨꯅꯅꯦ ꯃꯔꯝꯃꯗꯤꯅꯦ ꯂꯥꯛꯇꯗꯅꯅꯦ ꯑꯩꯈꯣꯏꯗꯅꯦ ꯀꯅꯥ ꯀꯅꯥ ꯂꯩꯗꯧꯕꯒ ꯑ ꯂꯥꯛꯜ ꯍꯂꯣ ꯃꯤ ꯍꯪꯉꯣ ꯈꯣꯠꯂꯣꯅ ꯍꯥꯏꯔꯝꯃꯤꯅꯤꯀꯣ ꯇꯠ ꯀꯥꯗꯗꯤ ꯍꯦꯛꯇ ꯇꯠꯅꯦꯕ
ꯍꯣꯏꯅꯦ ꯀꯩ ꯌꯦꯟꯖꯥꯡ ꯆꯥꯔꯒꯦ
ꯑꯣ ꯑꯩꯗꯤ ꯀꯥꯡꯍꯧ ꯉꯧꯔꯒ ꯆꯥꯔꯦ ꯅꯪꯗꯤ ꯀꯩ ꯆꯥꯔꯒꯦ
ꯆꯞ ꯃꯥꯟꯅꯩꯅꯦꯅꯦ ꯇꯥꯟꯅ ꯌꯥꯝ ꯆꯥꯅꯩꯅꯦ
ꯎꯝ ꯁꯥꯕꯁꯤꯗꯅꯦ ꯆꯥꯕꯗꯤꯅꯨ ꯍꯨꯃꯥꯡꯈꯩ ꯑꯆꯧ ꯁꯧꯕꯁꯤꯗꯅꯦ ꯃꯈꯟ ꯃꯈꯟꯒ ꯊꯣꯡꯕ ꯇꯟꯗꯅꯅꯦ ꯀꯥꯡꯍꯧ ꯍꯧꯁꯜꯂꯒ ꯍꯦꯛꯇ ꯆꯥꯁꯤꯜꯂꯤ ꯆꯉꯅ ꯆꯊꯣꯑꯣꯕꯅꯦ ꯑꯁꯨ ꯂꯉ ꯃꯤꯁꯤ ꯁꯥꯕꯅꯦ ꯏꯃꯨꯡꯗꯒ ꯂꯩꯕ ꯉꯝꯗꯦ ꯅꯗꯤ ꯁꯥꯗ꯭ꯔꯣ
ꯁꯥꯏ ꯑꯁ ꯈꯨꯠꯁꯥꯝꯅꯤꯀꯣ ꯌꯨꯝꯗ ꯂꯩꯔꯒꯅ ꯍꯦꯟꯅ ꯁꯥꯕꯩ ꯇꯥꯏꯞꯇ ꯇꯧꯋꯤ
ꯑꯗꯨꯅꯦ ꯁꯥꯕꯅꯕꯨꯅꯦ ꯒ꯭ꯌꯥꯟ ꯃꯦꯟꯒ ꯇꯥꯗꯦ ꯍꯧꯖꯤꯛꯀꯥꯟꯁꯦ ꯆꯠꯊꯣꯛꯑꯕ ꯑꯌꯨꯛ ꯅꯨꯡꯊꯤꯟꯗꯅꯦ ꯅꯨꯡꯁꯥ ꯊꯣꯛꯑꯒ ꯁꯥꯏ ꯅꯨꯡꯗꯥꯡꯅꯅꯦ ꯅꯨꯡꯁꯥ ꯆꯪꯗ꯭ꯔꯦ ꯑꯗꯨ ꯈꯛ ꯈꯪꯗꯦ ꯏ ꯀꯥ ꯃꯅꯨꯡꯗ ꯂꯩꯕꯗ ꯄꯣꯛ ꯑꯣ ꯆꯥꯛꯄꯣꯏ ꯇꯥꯇ ꯇꯧꯏꯤ
ꯍꯣꯏ ꯑꯣꯝꯆꯥꯛ ꯆꯥꯛꯄꯅꯦ ꯃꯤ ꯌꯥꯗꯕꯅꯦ ꯃꯤ
ꯑꯥ ꯑꯥ ꯆꯥꯛꯏꯅꯦ ꯍꯧꯖꯤꯛꯀꯥꯟꯁꯦ ꯌꯥꯒ꯭ꯌꯥꯟꯃꯦꯟꯒ ꯇꯥꯗ꯭ꯔꯦ ꯅꯨꯡꯉꯥꯏꯔꯤꯕꯣ ꯅꯣꯏꯕꯅꯥ ꯑꯌꯦꯛꯀ ꯌꯥꯎꯗꯕ꯭ꯔꯣ
ꯅꯨꯡꯉꯥꯏꯔꯦ ꯍꯥꯏꯇꯥꯥꯔꯦ ꯑꯁ ꯅꯥꯕꯕꯨ ꯃꯆꯤꯠ ꯃꯆꯤꯠ ꯑꯩ ꯍꯥꯏꯔꯦꯗꯅ ꯍꯞꯇꯥ ꯑꯝꯇ ꯐꯖꯅ ꯏꯁꯥꯁꯦ ꯇꯦꯛ ꯇꯦꯛ ꯂꯥꯎꯅ ꯂꯩꯒꯦꯁꯦ ꯉꯝꯄꯣꯟꯇꯦꯗ
ꯍꯣꯏꯅꯦ ꯅꯥꯒꯅꯨꯅꯦ ꯅꯥꯕꯁꯦ ꯀꯥꯟꯅꯗꯦꯅꯦ ꯀꯩꯗꯧꯅꯅꯤ
ꯑꯅꯤꯅꯕꯦ ꯇꯅꯗ ꯑꯗꯨ
ꯄꯩꯁꯥꯁꯨ ꯇꯤꯡꯕ ꯍꯧꯖꯤꯛ ꯃꯇꯝꯁꯤ ꯄꯩꯁꯥ ꯇꯥꯟꯕꯅ ꯃꯔꯣꯡ ꯋꯥꯔꯤꯕ ꯂꯣꯏꯁꯤꯟꯕꯅ ꯃꯔꯣꯜ ꯑꯃ ꯅꯨꯡꯉꯥꯏꯔꯤꯕ
ꯎꯝ ꯑꯗꯨꯅꯦ ꯑꯩ ꯅꯥꯕꯒꯤ ꯕꯩ ꯄꯩꯁꯥ ꯃꯌꯥꯝ ꯇꯤꯡꯒ꯭ꯔꯦ
ꯀꯔꯤ ꯑꯣꯏꯅ ꯉꯝꯗ꯭ꯔꯤꯅꯣ
꯭ꯋꯥꯡ ꯅꯥꯔꯛꯇꯅꯅꯦ ꯑꯃꯨꯛ ꯖꯦꯅꯤꯝꯁ ꯇ ꯑꯃꯨꯛ ꯂꯥꯏꯌꯦꯡꯉꯨꯔꯦ
ꯑꯣ
ꯑꯗꯨꯒ ꯍꯤꯗꯥꯛ ꯂꯥꯡꯊꯛ ꯈꯔ ꯆꯥꯔꯒ ꯍꯧꯖꯤꯛ ꯂꯩꯔꯤ
ꯍꯧꯖꯤꯛꯀꯥꯟꯁꯦ ꯌꯥꯝ ꯅꯥꯅꯩꯅꯦ ꯑꯗꯒꯤ ꯑꯏꯪ ꯑꯁꯥꯒ ꯑꯣꯟꯅꯔꯛꯄꯒ ꯑꯗꯒꯤ ꯁꯥꯔꯒ ꯅꯣꯡꯁꯨ ꯆꯨꯏꯗꯣ ꯍꯧꯖꯤꯛꯀꯥꯟꯁꯦ ꯑꯗꯨꯅꯅꯦ ꯑꯁ ꯂꯣꯛ ꯂꯥꯏꯍꯧꯒꯁꯦ ꯑꯔꯣꯏꯕꯤꯅꯤ ꯇꯧꯅꯔꯤꯁꯦ ꯍꯧꯖꯤꯛ ꯍꯟꯗꯛꯀꯤ ꯂꯣꯛꯁꯤꯗꯤꯅꯦ ꯍꯦꯛ ꯍꯧꯈꯤꯕꯗꯅꯦ ꯁꯨꯛ ꯐꯠ ꯐꯠꯇꯦ ꯍꯥꯏꯌꯦꯕ ꯃꯤꯅ
ꯍꯣꯏ ꯈꯪꯗꯦꯗ ꯋꯦꯗꯔ ꯁꯦꯁꯨ ꯍꯥꯟꯅꯒ ꯏꯃꯥꯟ ꯃꯥꯟꯅꯗ꯭ꯔꯦ ꯍꯥꯟꯅꯗꯤ ꯀꯩꯁꯨ ꯁꯥꯗꯕꯅꯦꯕ ꯍꯧꯖꯤꯛꯇꯤꯅꯦ ꯑꯁ ꯈꯨꯠ ꯁꯥꯥꯝꯅꯤ ꯃꯥꯅꯤ ꯃꯥꯅꯤ
ꯍꯧꯖꯤꯛꯀꯥꯟꯗꯤꯅꯦ ꯑꯃ ꯐꯦꯟꯁꯤ ꯐꯥꯎꯕ ꯑꯣꯏꯅꯔꯛꯇ꯭ꯔꯦ ꯑꯗꯨꯅ ꯃꯤꯁꯤꯡꯁꯦ ꯀꯨꯜꯂꯔ ꯑꯃꯅꯦ ꯑꯦꯁꯤꯅ ꯇꯧꯔꯦ ꯍꯥꯟꯅꯕꯨ ꯀꯗꯥꯏꯗꯒꯤ ꯀꯨꯂꯔ ꯅꯣ ꯀꯨꯜꯂꯔꯒ ꯇꯧ ꯄꯣꯠꯇꯦ ꯐꯦꯟ ꯈꯔ ꯀꯥꯕꯨ ꯀꯥꯕꯨ ꯑꯗꯨꯁꯨ ꯌꯨꯝ ꯑꯃꯒꯤ ꯐꯦꯟ ꯑꯃ ꯂꯩꯔ ꯇꯦꯔꯦ ꯇꯔꯦ ꯈꯔ ꯍꯨꯝꯃꯒꯗꯤ ꯂꯩꯅꯩꯔꯤꯁꯦ ꯍꯧꯖꯤꯛꯀꯥꯟꯗꯤ ꯑꯗꯨ ꯌꯥꯗ꯭ꯔꯦꯕ ꯇꯧꯔꯤꯁꯦ
ꯑꯗꯨꯅꯦ ꯑꯩꯈꯣꯏ ꯁ꯭ꯋꯥꯏꯗꯅꯤꯅꯦ ꯎꯈꯥ ꯋꯥꯈꯥꯗ ꯑꯣꯏꯅ ꯂꯩꯅꯔꯦ
ꯐꯩꯌꯦ ꯅꯣꯏ ꯎ ꯋꯥ ꯍꯥꯎꯕ ꯃꯐꯝꯅꯤꯅ ꯌꯨꯝꯗ ꯂꯥꯛꯑꯗꯤ ꯈꯔ ꯏꯪꯉꯦ ꯑꯁ ꯑꯥꯗꯒ ꯆꯠꯂꯗꯤꯅꯦ ꯑꯁ ꯁꯥꯕꯅꯅꯦ ꯅꯪ ꯈꯪꯉꯗꯨꯅꯤ ꯅꯣꯏꯁꯨ ꯍꯥꯟꯅ ꯂꯩꯔꯝꯕꯅꯤꯅ ꯅꯨꯡꯁꯤꯠ ꯅꯨꯡꯁꯥꯁꯦ ꯆꯞ ꯂꯦꯞꯄꯒ ꯀꯥꯡꯗꯅꯤ ꯃꯔꯥꯡ ꯀꯥꯏ ꯂꯥꯛꯏꯁꯦ ꯅꯨꯡꯁꯤꯠꯀꯗꯤ ꯂꯥꯛꯄꯣꯠꯇꯦ
ꯑꯗꯨꯅꯦ ꯅꯨꯡꯁꯤꯠ ꯅꯨꯡꯁꯤꯠ ꯁꯤꯠꯄꯗꯨꯁꯨ ꯑꯁꯥꯕ ꯁꯤꯠꯂꯝꯃꯅꯤꯗꯣ
ꯁꯤꯠꯂꯤꯅꯦ ꯏꯪꯕ ꯍꯥꯏꯕꯁꯤꯃ ꯂꯩ ꯄꯣꯠꯇꯦ ꯏꯔꯨꯖꯕ ꯈꯛꯇꯅꯤ ꯉꯥꯏꯍꯥꯛꯇꯪ ꯋꯥꯏ ꯁꯪꯉꯛꯁꯦ ꯑꯗꯨꯁꯨꯅꯦ ꯏꯔꯨꯖꯕ ꯦꯛ ꯂꯣꯏꯕꯒꯅꯦ ꯑꯃꯨꯛ ꯁꯥꯒꯠꯂꯛꯀꯗꯣꯏꯕ
ꯑꯁ ꯈꯪꯗꯦꯗ ꯃꯇꯝꯒꯤ ꯑꯍꯣꯡꯕꯅ ꯍꯥꯏꯒꯗ꯭ꯔꯥ ꯀꯔꯤꯅꯣ ꯃꯤꯁꯤꯡꯁꯤꯅ ꯐꯠꯇꯕꯒꯤꯔꯥ ꯁꯥꯕꯒꯤ ꯆꯥꯡꯁꯦ ꯁꯨꯝ ꯍꯦꯟꯒꯠ ꯀꯂꯛꯏꯁꯦ
ꯃꯥꯅꯦ ꯃꯥꯅꯦ ꯑꯩ ꯇꯧꯔꯤꯁꯤꯗꯤ ꯍꯧꯖꯤꯛ ꯍꯥꯏꯔꯣꯗꯤ ꯍꯥꯏꯔ ꯈꯪꯅꯥꯔꯛꯀꯅꯤ ꯑꯗꯣ ꯎꯃꯪ ꯀꯣꯛꯊꯣꯛꯇꯅ ꯈꯣꯠꯇꯅ ꯇꯧꯅꯔꯤꯁꯤꯡꯁꯤꯗꯤ ꯍꯧꯖꯤꯛ ꯂꯣꯏ ꯈꯪꯅꯔꯤ ꯉꯥꯛꯇꯅꯤ ꯑꯩꯈꯣꯏ ꯀꯩꯁꯨ ꯇꯧꯔꯨꯁꯨ ꯉꯝꯗꯦ ꯇꯧꯔꯤꯕ ꯌꯦꯡꯉꯣ ꯉꯁꯤꯗꯗꯤ ꯍꯥꯟꯅꯗꯤ ꯁꯨꯃꯥꯏꯅ ꯀꯣꯛꯊꯣꯛ ꯐꯠꯇꯕꯅꯤꯅ ꯁꯥꯗ꯭ꯔꯤꯅꯦꯕ ꯄꯨꯔꯥ ꯈꯔ ꯂꯩꯔꯗꯤ ꯗꯦꯜꯂꯤꯒꯤ ꯇꯥꯏꯞꯇ ꯁꯥꯒꯠꯂꯛꯑꯅꯤꯈꯣꯏ ꯁ꯭ꯋꯥꯏꯁꯤꯁꯨ
ꯑꯁꯦꯡ ꯏꯕ ꯗꯦꯜꯂꯤꯗꯗꯤ ꯍꯇ ꯄꯣꯂꯨꯁꯟꯁꯦ ꯌꯥꯝꯅ ꯀꯜꯂꯦ ꯍꯥꯏꯕꯅꯦꯕ ꯑꯗꯨꯃꯥꯏꯅꯒ ꯇꯧꯔꯛꯑꯗꯤ ꯂꯩꯕ ꯉꯝꯒꯗꯕ ꯃꯥꯟꯗꯦꯗ
ꯍꯣꯏ ꯍꯣꯏ ꯍꯥꯏꯌꯦ ꯑꯥ ꯃꯤ ꯑꯉꯥꯡꯒ ꯀꯩꯀꯥꯒꯁꯦ ꯁ꯭ꯀꯨꯜ ꯁꯨꯇꯤ ꯊꯥꯗꯣꯛꯑꯦ ꯍꯥꯏꯌꯦ ꯑꯃ ꯀꯩꯅꯣ ꯇꯧꯃꯟꯕꯒꯤ
ꯁꯥꯃꯟꯕꯒꯤ ꯀꯩꯅꯣ ꯁꯥꯃꯟꯕꯗꯨꯗꯅꯦ ꯑ ꯁ꯭ꯀꯨꯜꯒꯁꯦ ꯃꯣꯏꯗꯤ ꯆꯍꯤ ꯑꯃꯗ ꯁꯝꯃꯔ ꯚꯦꯀꯦꯁꯟ ꯅꯠꯇꯕꯤꯗꯒ ꯊꯥꯏ ꯍꯥꯏ ꯑꯗꯩ ꯄꯣꯂꯨꯁꯟꯒꯤꯁꯨ ꯑꯗꯨꯝꯅꯦ ꯍꯣꯏ ꯁ꯭ꯋꯥꯏꯗꯗꯤ ꯑꯗꯨꯒꯗꯤ ꯌꯧ ꯄꯣꯠꯁꯤ ꯀꯨꯏꯔꯣꯏ ꯌꯧꯔꯛꯑꯅꯤ ꯎꯁꯦ ꯈꯨꯛ ꯀꯣꯛ ꯊꯧꯁ ꯌꯦꯡꯉꯨꯅ ꯑꯗꯒꯤ ꯏꯁꯤꯡ ꯍꯩ ꯍꯪꯁꯤꯇ ꯉꯥꯏꯔꯦ ꯍꯧꯖꯤꯛ ꯅꯣꯡ ꯆꯨꯔꯛꯑꯅꯤ ꯑꯗꯩꯗꯤ ꯏꯁꯤꯡ ꯏꯪ ꯏꯆꯥꯎꯅꯕꯨ ꯅꯪꯁꯨ ꯈꯪꯉꯤꯗꯨꯣꯏꯅꯦ ꯃꯃꯥꯡ ꯆꯍꯤꯩꯗꯒ ꯀꯌꯥꯝ ꯀꯌꯥꯝ ꯆꯥꯎꯏ
ꯍꯥꯏ ꯄ ꯑꯩꯈꯣꯏꯅ ꯂꯩꯔꯤꯀꯥꯟꯗ ꯄꯥꯕꯨꯡꯒꯤ ꯑꯃ ꯏꯁꯤꯡ ꯊꯨꯝꯕꯗꯣ ꯈꯪꯕ꯭ꯔꯥ
ꯑꯗꯨꯅꯦ ꯑꯗꯨꯅꯦ ꯏꯁꯨ ꯀꯩꯅꯣ ꯇꯧꯕꯁꯨ ꯅꯠꯇꯦꯕ ꯑꯗꯨꯃꯛꯅ ꯍꯦꯛꯇ ꯅꯣꯡꯗꯣ ꯌꯥꯝꯅ ꯍꯦꯟꯅ ꯆꯨꯕꯅꯤ ꯅꯠꯇꯦ ꯌꯦꯡꯉꯣ ꯑꯗꯨ ꯆꯦꯟꯗꯕꯩꯅꯦꯕ ꯏꯁꯤꯡꯗꯣ
ꯅꯠꯇꯦ ꯅꯠꯇꯦ
ꯑ ꯑꯗꯨꯝ ꯆꯥꯡ ꯑꯃꯅꯦꯕ ꯆꯨꯔꯤꯗꯣ ꯍꯦꯟꯃꯠꯅ ꯀꯩꯁꯨ ꯆꯨꯔꯒ ꯍꯦꯛꯇ ꯆꯨꯕꯗꯨ ꯅꯠꯇꯦꯕ
ꯎꯝ
ꯀꯩꯅꯣꯁꯤꯅꯅꯦ ꯑꯁ ꯎꯝ ꯍꯧꯖꯤꯛꯀꯥꯟꯗꯤ ꯎ ꯋꯥꯁꯦ ꯀꯣꯛꯊꯣꯛꯑꯦ ꯑꯗꯨꯗꯨꯅ ꯃꯟ ꯏꯁꯤꯡꯁꯦ ꯈꯤꯇꯪ ꯍꯦꯛ ꯆꯨꯕꯒ ꯅꯣꯡꯁꯦ ꯉꯁꯤ ꯅꯨꯡꯗꯥꯡ ꯅꯣꯡ ꯆꯨꯕꯗ ꯅꯣꯡꯉꯥꯜꯂꯒ ꯏꯁꯤꯡ ꯆꯥꯎꯔꯦ ꯍꯧꯖꯤꯛ ꯀꯥꯟꯗꯤ ꯅꯣꯏꯁꯨ ꯑꯗꯨꯝ ꯈꯪꯂꯤ
ꯑꯗꯨꯅꯦ ꯂꯝꯕꯤꯒꯁꯦ ꯅꯣꯡ ꯈꯤꯇꯪ ꯆꯨꯕ ꯌꯥꯗꯦ ꯍꯥꯏꯕ ꯂꯝꯕꯤꯒꯁꯦ ꯄꯨꯡ ꯊꯨꯝꯅꯦ ꯊꯨꯝꯃꯤꯁꯦ
ꯑꯧ ꯑꯧ ꯊꯨꯝꯃꯤ ꯊꯨꯝꯃꯤ ꯁ꯭ꯋꯥꯏꯒꯤ ꯏꯝꯐꯥꯜꯒꯤ ꯂꯝꯕꯤꯒꯁꯦ ꯃꯇꯦꯛ ꯑꯃꯇꯪ ꯆꯠꯄꯗ ꯭ꯔ ꯉ ꯃꯉꯥ ꯇꯔꯥꯗꯪ ꯆꯨꯈꯤꯗꯣꯏꯅꯦ ꯍꯜꯂꯛꯄꯗ ꯏꯁꯤꯡ ꯄꯨꯡ ꯊꯨꯝ ꯌꯥꯝ ꯀꯨꯏꯅꯒ ꯇꯧꯔꯛꯑꯕꯩ ꯇꯥꯏꯔꯦꯇꯗꯤ
ꯑꯗꯨ ꯃꯣꯏ ꯗ꯭ꯔꯦꯟ ꯅꯨꯡꯒꯥꯁꯦ ꯐꯖꯅ ꯁꯦꯡꯁꯨ ꯁꯦꯡꯗꯣꯛ ꯄꯄꯤꯔꯝꯃꯔꯣꯏ ꯑꯗꯒꯤ ꯂꯝ ꯈꯣꯞꯆꯟꯅꯕ ꯍꯣꯠꯅꯕꯗ ꯇ꯭ꯔꯦꯟꯒ ꯑꯝꯇ ꯂꯩꯔꯝꯃꯔꯣꯏꯕ ꯑꯗꯨꯅꯅꯦꯕ
ꯃꯥꯅꯦ ꯃꯥꯅꯦ ꯂꯩ ꯄꯣꯠꯇ꯭ꯔꯔꯤ ꯑꯗꯨꯗꯗꯤ ꯑꯁ ꯑꯩꯈꯣꯏꯁꯨ ꯍꯥ ꯀꯩ ꯎꯄꯥꯏ ꯂꯩ ꯑꯩꯒ ꯅꯪ ꯑꯩꯈꯣꯏꯅ ꯍꯦꯛꯇ ꯍꯥꯏꯔꯒ ꯌꯥꯕꯁꯨ ꯅꯠꯇꯕꯅꯤꯅꯀꯣ ꯍꯧꯖꯤꯛꯀꯥꯟꯁꯤꯗꯤ ꯑꯗꯨꯝ ꯁꯥꯔꯒꯅ ꯍꯨꯝꯃꯒ ꯈꯥꯡꯕ ꯍꯥꯏ
ꯍꯣꯏ ꯃꯥꯅꯤ ꯆꯨꯝꯃꯤ꯫ ꯐꯦꯟꯐꯧ ꯆꯟꯅꯔꯛꯇ꯭ꯔꯕꯅꯦꯌꯦꯉꯣ ꯫
ꯍꯥꯟꯅꯗꯤ ꯐꯦꯟꯒꯥꯏꯁꯦ ꯁ꯭ꯀꯨꯜ ꯅꯨꯡꯒ ꯆꯠꯄꯗ ꯈꯣꯏꯅ ꯑꯉꯥꯡ ꯑꯣꯏꯔꯤꯀꯥꯟꯗꯗꯤ ꯐꯦꯟꯒꯁꯦ ꯀꯩꯁꯨ ꯀꯣꯏ ꯐꯦꯟ ꯇꯤꯛꯄꯒꯤ ꯀꯩꯅꯣꯒ ꯂꯩꯔꯛꯇꯦ ꯅꯣꯏꯁꯨ ꯉꯥꯏꯔꯦ ꯑꯗꯨꯝ ꯄꯨꯡꯆꯠꯇ ꯆꯠꯂꯏꯗꯨꯅꯦ ꯍꯧꯖꯤꯛꯀꯥꯟꯗꯤ ꯐꯦꯟꯅꯒ ꯆꯪꯗꯦ ꯍꯥꯏꯕ ꯇꯧꯏꯁꯦ꯫
ꯑꯣ ꯈꯪꯗ꯭ꯔꯦꯗ ꯍꯣꯡꯉꯦ ꯃꯇꯝꯁꯦ ꯌꯥꯝꯅ꯫ ꯎꯝ ꯑꯗꯨꯁꯨ ꯕꯦꯟꯅꯨꯡꯗ ꯒ ꯅꯝꯖꯜꯂꯒ ꯆꯠꯇꯣꯏꯅꯦꯕ ꯍꯨꯃꯥꯡꯒ ꯖꯤꯖꯤ ꯀꯥꯡꯒꯩ꯫
ꯑꯁꯦ ꯍꯥꯏꯔꯨꯔꯁꯨꯅꯦ ꯀ ꯑꯇꯗꯥꯥꯏ ꯇꯥꯕ ꯋꯥꯅꯤꯗꯣ ꯃꯥ ꯑꯩꯈꯣꯏꯗꯣ ꯑ ꯏꯁꯤꯡ ꯑꯩ ꯑꯉꯥꯡꯗꯣ ꯌꯥꯝ ꯄꯨꯕꯤꯅꯨ ꯈꯣꯠꯅꯨꯅ ꯍꯦꯛꯇ ꯍꯥꯏꯕꯗꯨꯁꯨ ꯌꯥꯕ ꯋꯥ ꯅꯠꯇꯦꯗꯣ ꯐꯅ ꯑꯃꯅ ꯑꯃꯅ ꯃꯣꯏ ꯑꯣꯔꯒꯅꯥꯏꯖꯦꯁꯟ ꯀꯩꯅ ꯂꯥꯎꯖꯩ ꯍꯥꯏꯔꯁꯨꯀꯣ ꯑꯁ ꯋꯥꯗꯤ ꯋꯥꯔꯝꯒꯅꯤ ꯍꯧꯖꯤꯛ꯫ ꯆꯠꯂꯤ ꯑꯉꯥꯡꯍꯩꯁꯦ꯫
ꯑꯗꯨ ꯃꯤꯖꯨ ꯚꯦꯟ ꯊꯧꯔꯤꯕ ꯃꯤꯗꯨꯁꯨ ꯑꯗꯨꯝ ꯊꯕꯛ ꯍꯥꯏꯗꯤ ꯄꯩꯁꯥ ꯇꯥꯟꯖꯔꯤꯕꯅꯤꯅ
ꯍꯣꯏ ꯍꯣꯏ ꯍꯣꯏ ꯀꯟꯅ ꯍꯥꯏꯖꯤꯟꯕꯁꯨ ꯅꯨꯡꯉꯥꯏꯇꯦ꯫ ꯃꯥꯅꯦ ꯑꯗꯩ ꯄꯣꯠ ꯆꯩ ꯊꯥꯎꯅ ꯃꯔꯣꯝꯃ ꯇꯥꯡꯉꯤꯕ ꯑꯗꯩ ꯃꯣꯏꯁꯨ ꯅꯨꯃꯤꯠ ꯆꯨꯞꯄ ꯃꯇꯝ ꯃꯥꯡꯉꯤꯅꯤꯗꯣ ꯑꯦ ꯍꯧꯖꯤꯛꯀꯥꯟ ꯗꯤ ꯈꯪꯗꯦ ꯀꯩꯅꯣꯁꯤꯅ ꯎꯝ ꯄꯣꯠꯆꯩꯁꯦ ꯂꯣꯏꯅ ꯇꯥꯡꯉ ꯅꯤꯅ ꯂꯣꯏꯅ ꯃꯃꯜ ꯍꯦꯟꯒꯠꯂꯦ ꯑꯗꯨꯅ ꯕꯦꯟ ꯕꯔꯥꯒꯁꯤꯅ ꯀꯌꯥꯝ ꯀꯌꯥꯝ ꯂꯧꯋꯤ ꯑꯉꯥꯡ ꯑꯅꯤꯍꯨꯝꯒ ꯂꯥꯏꯔꯤꯛ ꯇꯝꯍꯜꯂꯗꯤꯅꯦ ꯁꯤꯕꯩ ꯃꯑꯣꯡꯗꯤ ꯄꯩꯁꯥ ꯍꯨꯟꯅꯕ ꯃꯑꯣꯡꯗ
ꯂꯥꯏꯔꯤꯛꯀ ꯇꯝꯕ ꯉꯝꯍꯜꯂꯣꯏ ꯉꯝꯃꯣꯏꯗꯧꯔꯤꯗ꯫
ꯐꯅꯤ ꯁꯤꯗꯕꯨ ꯑꯁ ꯃꯤꯁꯤꯡ ꯌꯥꯝꯅꯕ ꯑꯉꯥꯡ ꯌꯥꯝꯅ ꯌꯥꯝꯅ ꯀꯥꯏꯅ ꯀꯅꯥꯅꯕꯨ ꯑ ꯑꯉꯥꯡ ꯌꯥꯎꯔꯛꯑꯒ ꯃꯣꯏꯅ ꯀꯩꯝꯇ ꯂꯨꯄꯥ ꯑꯃ ꯃꯇꯦꯡ ꯄꯥꯡꯕꯤꯗꯧꯁꯨ ꯅꯠꯇꯦ ꯌꯦꯡꯅꯦ ꯃꯥ ꯍꯧꯖꯤꯛ ꯃꯥ ꯂꯥꯎꯔꯤꯕ ꯈꯣꯠꯂꯤꯕ ꯇꯧꯔꯤꯁꯤꯡꯖꯦꯀꯣ ꯑꯁ ꯄꯩꯁꯥꯖꯦ
ꯂꯥꯏꯔꯤꯛ ꯂꯥꯏꯁꯨ ꯇꯝꯕꯒꯤꯗꯣ ꯐ꯭ꯔꯤꯗ ꯇꯝꯍꯟꯅꯤ꯫ ꯍꯥꯏꯔꯕꯨꯗꯤ ꯌꯥꯏꯕ꯫
ꯑꯗꯨꯅꯤ ꯑꯗꯨꯅꯤ ꯈ꯭ꯋꯥꯏ ꯃꯔꯨ ꯆꯪꯉꯤꯗꯤ ꯂꯥꯏꯔꯤꯛꯇꯨꯅꯦꯕ ꯆꯥꯕ ꯍꯥꯏꯗꯨꯗꯤ ꯑꯗꯨꯝ ꯆꯥꯗꯧ ꯂꯩꯔꯦ ꯅꯣꯡꯃꯒꯤ ꯀꯌꯥꯝ ꯆꯥꯔꯨꯅꯤꯒꯦ ꯂꯥꯏꯔꯤꯛꯇꯗꯤ ꯍꯧꯖꯤꯛ ꯁ꯭ꯀꯨꯜ ꯐꯤꯃꯛꯇ ꯍꯥꯏꯔꯣ ꯏꯁꯄꯨ ꯇꯥꯕꯗ ꯀꯤꯕꯨ ꯀꯤ ꯍꯧꯖꯤꯛꯀꯥꯟꯒꯤ ꯁ꯭ꯀꯨꯜ ꯐꯤꯁꯦ꯫
ꯎꯝ ꯑꯗꯨꯅꯦ ꯑꯅꯥ ꯂꯥꯏꯌꯦꯡ ꯁꯪꯃꯛꯇ ꯑꯣꯏꯔꯁꯨ ꯒꯣꯃꯦꯟꯅꯦꯅ ꯍꯥꯏ ꯄꯤꯖꯕꯩ ꯋꯥꯅꯤ ꯇꯦꯁ ꯅꯨꯡ ꯇꯧꯕꯗ ꯄꯩꯁꯥ ꯅꯨꯡꯁꯥ ꯑꯗꯨꯝ ꯈꯔꯗꯤ ꯂꯧꯋꯤ꯫
ꯂꯧꯏ ꯂꯧꯏ ꯑꯗꯩ ꯈꯔ ꯂꯨꯕ ꯇꯦꯁ ꯑꯣꯏꯔꯗꯤꯅꯦ ꯂꯩꯇꯦ ꯍꯦꯛꯇ ꯍꯥꯏꯔꯛꯏ꯫ ꯅꯣꯏꯁꯨ ꯆꯠꯄꯅꯤꯅ ꯑꯗꯨꯝ ꯈꯪꯉꯝꯅꯤ ꯑꯈꯣꯏꯅꯗꯤ ꯍꯦꯛ ꯆꯠꯂꯤꯗꯣ ꯗꯨꯃꯥꯏ ꯍꯦꯛꯇ ꯇꯧꯔꯦ꯫ ꯈꯔ ꯈꯔ ꯑꯍꯣꯡꯕꯒꯨꯝꯕꯗꯤ ꯂꯩꯌꯦꯕꯀꯣ ꯈꯔ ꯇꯥꯡꯕꯒꯨꯝꯕꯁꯤꯗꯤꯅꯦ ꯂꯩ ꯇꯦ ꯑꯗꯩ ꯊꯨꯕ ꯌꯥꯔꯔꯣꯏ ꯇꯧꯔꯛꯑꯅꯤ ꯃꯣꯏꯗꯤ꯫ ꯑꯅꯥꯕꯕꯨ ꯀꯣꯟꯅ ꯅꯥꯕ ꯌꯥꯕꯗꯧꯅ꯫ ꯈꯪꯗꯦ ꯈꯪꯗꯦ ꯂꯥꯏꯔꯕ ꯂꯩꯕ ꯌꯥꯕ ꯂꯝꯃꯣꯏꯗ꯭ꯔꯦ꯫
ꯑꯗꯒꯤ ꯂꯥꯏꯔꯤꯛ ꯇꯝꯕꯒꯨꯝꯕꯁꯦ ꯐ꯭ꯔꯤꯗ ꯇꯝꯍꯟꯕꯤꯔꯗꯤ ꯀꯣꯝꯒꯗꯕ ꯁꯔꯀꯥꯔꯁꯤꯅ꯫
ꯍꯥ ꯈꯪꯗ꯭ꯔꯦ ꯈꯪꯗ꯭ꯔꯦ ꯑꯈꯣꯏꯅꯕꯨ ꯀꯩ ꯇꯧꯔꯨꯅꯦꯒꯦ ꯑꯗꯨꯅꯤ ꯍꯤꯡ ꯑꯗꯨꯝ ꯈꯔ ꯆꯥꯔ ꯈꯔ ꯊꯛꯑꯒ ꯀꯨꯝꯍꯩ ꯌꯦꯡꯉꯒ ꯍꯦꯛ ꯂꯩꯕ ꯍꯥꯏꯗꯨꯅꯤ ꯀꯩꯅꯣꯗꯣ ꯚꯔꯥꯗꯣ ꯑꯩꯅꯦ ꯃꯣꯏ ꯈꯔ ꯆꯠꯅꯗꯧꯕꯒꯗꯤ ꯂꯩ ꯍꯥꯏ ꯑꯗꯨꯏꯁꯨ ꯇꯥꯏꯃꯤꯡꯗꯣ ꯍꯧꯖꯤꯛ ꯍꯣꯔꯦꯟꯃꯛꯇꯤ ꯅꯠꯅꯗꯕꯀꯣ꯫
ꯍꯣꯏ ꯑ ꯍꯣꯏ ꯍꯣꯏ ꯑꯩꯒꯤꯗꯨꯗꯤꯅꯦ ꯑꯩꯁꯦ ꯍꯧꯖꯤꯛ ꯍꯧꯨꯖꯤꯛꯃꯛꯇꯤ ꯂꯩꯒꯗꯕꯗꯤ ꯅꯠꯇꯦꯕ ꯑꯗꯣ ꯅꯪꯅꯅꯦ ꯍꯥꯡꯉꯀꯥꯟꯗ ꯑꯗꯨꯝ ꯃꯔꯣꯟꯗꯣ ꯅꯪꯅ ꯍꯥꯏꯐꯦꯠ ꯍꯥꯏꯕꯤꯔꯛꯅꯕ ꯍꯥꯟꯅ ꯍꯪꯕꯅꯤꯗ ꯑꯩꯅ
ꯑꯥ ꯑꯥ ꯑꯥ ꯍꯣꯏ ꯍꯣꯏ ꯍꯣꯏ ꯑꯩꯅꯦ ꯍꯦꯛ ꯍꯥꯡꯕꯒ ꯅꯪꯉꯣꯟꯗ ꯍꯥꯟꯅ ꯀꯩꯅꯣ ꯇꯧꯔꯒꯦ ꯄꯥꯕꯨꯡꯗꯨꯁꯨ ꯍꯥꯏꯖꯤꯜꯂꯒ ꯊꯝꯃꯒꯦꯀꯣ ꯑꯗꯨꯒꯅꯤ ꯑꯩ ꯅꯪꯉꯣꯟꯗ ꯑꯗꯨꯝ ꯄꯥꯎꯗꯣ ꯍꯥꯏꯔꯛꯑꯒꯦ ꯍꯦꯛ ꯂꯩꯕꯒ
ꯍꯣꯏ ꯑꯗꯨꯃꯥꯏꯅ ꯇꯧꯔꯁꯦ ꯑꯗꯨꯗꯤ ꯑꯩꯗꯣ ꯍꯪꯕꯤꯌꯣ ꯍꯪꯕꯤꯌꯣ ꯅꯪ ꯉꯍꯥꯟ ꯑꯗꯩ ꯍꯥꯏꯕꯗꯣ ꯑꯗꯨꯝꯅꯦ ꯚꯥꯞ ꯑꯣꯏꯗꯗꯅꯪ ꯀꯥꯎꯔ ꯂꯩꯕꯗꯨꯒꯤ ꯉꯁꯤ ꯍꯪꯉꯛꯏꯅꯦ
ꯎꯝ ꯍꯣꯏ ꯍꯣꯏ ꯍꯣꯏ ꯑꯩ ꯑꯃꯨꯛ ꯍꯦꯛ ꯂꯩꯕꯒ ꯅꯪꯉꯣꯟꯗ ꯍꯥꯟꯅ ꯑꯗꯨꯝ ꯅꯤꯡꯁꯤꯡꯉꯛꯑꯒꯦ
ꯑꯣ ꯍꯣꯏ ꯍꯣꯏ ꯊꯝꯃꯒꯦꯀꯣ ꯑꯗꯨꯗꯤ ꯌꯥꯝ ꯅꯨꯡꯉꯥꯏꯔꯦ ꯅꯪꯅ ꯍꯪꯕꯤꯅꯤ ꯍꯥꯏ
ꯍꯣꯏ ꯍꯣꯏ
ꯎꯝ ꯊꯝꯃꯦ
ꯎꯝ